ꯍꯥꯜꯂꯣ
ꯎꯝ ꯇꯥꯔꯦ ꯇꯥꯔꯦ
ꯆꯦ ꯆꯥꯛ ꯏꯁꯤꯡ ꯀꯩꯀꯥ ꯆꯥꯔꯕꯣ
ꯆꯥꯛ ꯏꯁꯤꯡ ꯆꯥꯗ꯭ꯔꯤꯌꯦ ꯉꯁꯤꯗꯤ
ꯑꯣ ꯎꯝ ꯉꯁꯤꯖꯦ ꯑꯩꯗꯣ ꯉꯁꯥꯏ ꯅꯨꯡꯗꯤꯟ ꯑꯩꯈꯣꯏꯗꯣ ꯑꯥ ꯍꯥꯏꯗꯤ ꯁꯤꯡꯖꯨ ꯀꯩꯀꯥ ꯆꯥꯥꯖꯦꯅ ꯏꯆꯦꯗꯣ ꯍꯧꯒꯦ ꯇꯧꯕꯅꯦ ꯑꯗꯣ ꯏꯆꯦꯗꯣ ꯑꯥ ꯊꯕꯛ ꯆꯠꯂꯦ ꯍꯥꯏꯕ꯭ꯔꯥ
ꯅꯣꯏ ꯆꯥꯕ꯭ꯔꯣ
ꯗꯔꯦ ꯍꯥꯏꯗꯤ ꯑꯩꯈꯣꯏꯗꯣ ꯐꯣꯟ ꯇꯧꯔꯒ ꯍꯪꯒꯦꯅ ꯇꯧꯔꯝꯃꯦꯕ ꯍꯥꯏꯗꯤ ꯉꯍꯥꯟ ꯏꯆꯦꯅꯖꯨ ꯑꯥ ꯍꯥꯏꯗꯤ ꯊꯔꯣ ꯃꯔꯤ ꯀꯩꯀꯥ ꯂꯩꯔꯤ ꯈꯣꯠꯂꯤꯅ ꯍꯥꯏꯕꯗꯨꯗ ꯑꯗꯣ ꯏꯆꯦꯗꯣ ꯊꯕꯛ ꯆꯠ ꯆꯠꯂꯦ ꯍꯥꯏꯕꯗꯨꯗ ꯑꯗꯨꯝ ꯆꯥꯗ-ꯆꯥꯗ꯭ꯔꯦ ꯍꯥꯏꯗꯤ ꯐꯣꯟ ꯇꯔꯒ ꯍꯪꯒꯦ ꯇꯧꯕꯗꯨꯁꯨ ꯍꯜꯂꯛꯑꯝꯒꯤꯗꯧ ꯃꯥꯟꯗꯦꯅ
ꯀꯣꯛ ꯇꯧꯔꯛ ꯌꯥꯕꯗꯨꯕꯨ
ꯑꯗꯣ ꯍꯥꯏꯗꯤ ꯏꯆꯦ ꯑ ꯉꯁꯥꯏ ꯊꯕꯛ ꯆꯠꯂꯨꯏꯗꯨꯕꯨ ꯍꯥꯏꯗꯤ ꯀꯔꯤ ꯊꯕꯛ ꯆꯠꯂꯨꯕꯅꯣ
ꯑꯁ ꯌꯥꯝ ꯂꯨꯕ ꯊꯕꯛꯄꯨꯗꯤ ꯅꯠꯇꯦꯗ ꯀꯣꯏꯕ ꯆꯠꯂꯨꯕꯅꯤꯗ ꯀꯣꯏꯊꯣꯛꯇꯕ ꯀꯨꯏꯔꯦꯅ ꯀꯣꯏꯊꯣꯛꯎꯕꯅꯦ ꯌꯨꯝꯗ ꯁꯨꯝ ꯂꯩꯕꯁꯦ ꯕꯣꯔꯤꯡ ꯆꯨꯁꯜꯂꯛꯑꯕ
ꯎꯝ ꯑꯗꯣ ꯍꯟꯗꯛꯁꯦ ꯍꯥꯏꯗꯤ ꯀꯥꯡꯁꯨ ꯀꯨꯏꯔꯛꯇ꯭ꯔꯦꯗꯅ ꯑꯗꯨꯗꯨꯅ ꯑꯩꯈꯣꯏꯗꯣ ꯍꯥꯏꯗꯤ ꯈꯦꯆꯤꯒꯨꯝꯕ ꯑꯃ ꯊꯣꯡꯉꯥꯒ ꯏꯟꯖꯥꯡ ꯑꯍꯥꯎꯕ ꯑꯃ ꯍꯥꯏꯗꯤ ꯑꯥ ꯌꯦꯟꯕꯨ ꯑꯣꯏꯔꯁꯨ ꯑꯗꯒꯤ ꯑꯃ ꯑꯃꯕꯨ ꯑꯣꯏꯔꯁꯨ ꯑꯗꯨꯃꯥꯏꯅ ꯊꯣꯡꯉꯒ ꯑꯝꯇꯪ ꯆꯥꯟꯅꯖꯦꯅ ꯉꯁꯥꯏꯗꯣ ꯃꯣꯏꯅ ꯍꯥꯏꯔꯛꯄꯅꯦꯕ ꯑꯗꯨꯗꯨ ꯨ ꯁꯨ ꯑꯝꯇ ꯍꯥꯏꯗꯤ ꯏꯆꯦꯗꯖꯨ ꯍꯪꯒꯦꯅꯅꯦ ꯐꯣꯟꯖꯦ ꯇꯧꯔꯛꯏꯁꯦ
ꯑꯩꯗꯤ ꯀꯩꯅꯣ ꯆꯥꯕꯩ ꯋꯥꯕꯨꯗꯤ ꯆꯤꯠꯊꯥꯕ ꯌꯥꯄꯣꯟꯇꯦ ꯌꯥꯏꯌꯦ ꯆꯥꯖꯦ
ꯍꯣꯏ ꯑꯗꯨꯗꯤ ꯍꯥꯏꯗꯤ ꯀꯥꯡꯗꯣ ꯍꯥꯏꯗꯤ ꯀꯔꯤ ꯅꯨꯃꯤꯠꯀꯨꯝꯕꯗ ꯑꯗꯨꯝ ꯌꯥꯅꯤ
ꯉꯥꯁꯤꯁꯦ ꯀꯩꯅꯣ ꯑꯣꯏꯔꯗꯤ ꯑꯗꯨꯝ ꯍꯥꯡꯆꯤꯠ ꯅꯠ ꯍꯩꯌꯦꯡ ꯑꯣꯏꯔꯁꯨ ꯌꯥꯏꯌꯦ ꯃꯌꯥꯝ ꯂꯣꯏ ꯁꯪꯅꯔꯗꯤ ꯍꯌꯦꯡ ꯑꯣꯏꯔꯁꯨ ꯑꯗꯨꯝ ꯌꯥꯏꯌꯦ
ꯑꯣ ꯑꯣ ꯑꯗꯨꯗꯤ ꯍꯥꯏꯗꯤ ꯑꯩꯈꯣꯏ ꯎꯝ ꯏꯆꯦꯍꯣꯏ ꯑꯩꯈꯣꯏ ꯍꯥꯏꯗꯤ ꯑꯩꯕꯨꯗꯤ ꯌꯥꯎꯗ꯭ꯔꯦ ꯑꯗꯣ ꯏꯆꯦꯍꯣꯏ ꯑꯗꯨꯝ ꯍꯥꯏꯗꯤ ꯋꯥꯛꯀꯤꯡꯒꯨꯝꯕ ꯆꯠꯄꯗꯣ ꯑꯗꯥ ꯍꯥꯏꯗꯤ ꯑꯗꯨꯒꯤ ꯋꯥꯛꯀꯤꯡ ꯆꯠꯄ ꯀꯥꯟꯗ ꯊꯝꯕꯥꯜ ꯌꯥꯝꯅ ꯁꯥꯠꯄ ꯃꯐꯝ ꯑꯃꯁꯨ ꯂꯩꯗꯅ ꯑꯗꯨꯒꯨꯝꯕꯗꯒꯤ ꯍꯥꯏꯗꯤ ꯊꯝꯅꯥ ꯀꯩꯀꯥꯗꯣ ꯍꯥꯏꯗꯤ ꯈꯦꯆꯤ ꯀꯩꯀꯥ ꯍꯥꯞꯄꯒ ꯆꯥꯅꯕ ꯀꯣꯟꯗꯣ ꯍꯥꯏꯗꯤ ꯁꯨꯝ ꯄꯥꯠꯇ꯭ꯔꯗꯣ ꯑꯗꯨ ꯏꯆꯦ ꯍꯣꯏꯅ ꯆꯠꯄ ꯀꯥꯟꯗꯒ ꯍꯦꯛꯂꯛꯄ ꯑꯗꯨꯝ ꯌꯥꯗꯣꯏꯔꯣ
ꯑꯣ ꯌꯥꯅꯤꯌꯦ ꯑꯗꯨꯗꯤ ꯍꯌꯦꯡ ꯅꯨꯃꯤꯗꯥꯡꯗ ꯅꯨꯡꯗꯥꯡ ꯆꯥꯕꯗꯤ ꯅꯨꯃꯤꯗꯥꯡꯗ ꯆꯥꯖꯤꯔꯥ ꯅꯠꯇ꯭ꯔꯒ ꯑꯌꯨꯛꯇ ꯆꯥꯖꯤꯔꯣ
ꯍꯥꯏꯗꯤ ꯑꯌꯨꯛꯁꯤꯗꯤ ꯌꯥꯝꯅ ꯑꯃꯨꯛ ꯍꯥꯏꯗꯤ ꯑꯌꯨꯛꯇ ꯆꯥꯔꯁꯨ ꯌꯥꯕꯨꯗꯤ ꯌꯥꯏ ꯑꯗꯣ ꯑꯌꯨꯛꯁꯤꯅ ꯑꯃꯨꯛ ꯌꯥꯝꯅ ꯁꯨꯝ ꯁꯥꯕ ꯈꯣꯠꯄ ꯇꯕꯅꯤꯅ ꯑꯗꯣ ꯍꯥꯏꯗꯤ ꯅꯨꯡꯗꯥꯡꯒꯨꯝꯕꯁꯦ ꯍꯥꯏꯗꯤ ꯅꯨꯡꯗꯤꯟꯒꯨꯝꯕꯗꯒꯤ ꯈꯤꯇꯪ ꯍꯥꯏꯗꯤ ꯅꯨꯡꯗꯥꯡ ꯄꯨꯔꯥ ꯇꯥꯗ꯭ꯔꯤꯀꯥꯟꯗ ꯈꯤꯇꯪ ꯉꯟꯅ ꯊꯣꯡꯗꯣꯛꯑꯦꯗꯅ
ꯎꯝ ꯑꯣꯏ ꯅꯨꯡꯁꯤꯠ ꯅꯨꯡꯁꯥꯗ ꯍꯧꯖꯤꯛ ꯖꯤꯀꯥꯟꯗꯤ ꯅꯨꯡꯁꯥꯥꯖꯦꯀꯣ ꯄꯨꯡ ꯃꯉꯥ ꯑꯗ꯭ꯋꯥꯏꯒꯨꯝꯕꯗ ꯗꯨꯝ ꯆꯪꯈ꯭ꯔꯕꯅꯦꯕꯀꯣ ꯑꯗꯨꯒ ꯅꯨꯃꯤꯠꯅ ꯄꯨꯡ ꯇꯔꯨꯛ ꯈꯔ ꯍꯦꯟꯕ ꯑꯗꯨꯋꯥꯏꯗ ꯇꯥꯕꯅꯦꯕ ꯑꯗꯨꯗꯤ ꯄꯨꯡ ꯑꯃ ꯑꯗꯨꯝ ꯅꯨ ꯍꯥꯏꯗꯤ ꯅꯨꯡꯁꯥ ꯆꯪꯒꯔꯥꯕꯅꯤꯅ ꯁꯥꯗꯨ ꯁꯥꯔꯔꯣꯏꯗ ꯅꯨꯡꯗꯥꯡꯋꯥꯏꯔꯝꯒꯤ ꯏꯪ ꯏꯪ ꯂꯥꯎꯔꯛꯄ ꯃꯇꯝꯗꯣ
ꯍꯣꯏ ꯑꯗꯨꯗ ꯍꯥꯏꯗꯤ ꯏꯆꯦ ꯍꯣꯏꯒꯤ ꯌꯨꯝ ꯃꯊꯛꯇꯣ ꯍꯥꯏꯗꯤ ꯑꯗꯨꯗ ꯅ ꯀꯣꯝꯁꯨ ꯀꯣꯝꯃꯦ ꯑꯗꯨꯗꯨꯒ ꯍꯥꯏꯗꯤ ꯅꯨꯡꯁꯤꯠꯀ ꯁꯤꯠꯂꯒ ꯑꯗꯨꯝ ꯅꯨꯡꯉꯥꯏꯗꯅ ꯑꯈꯣꯏ ꯑꯗꯨꯝ ꯆꯥꯕ ꯀꯥꯟꯗ ꯑꯗꯨꯗꯨꯅ ꯑꯗꯨꯃꯥꯏꯅ ꯑꯣꯏꯅ ꯆꯥꯁꯦ ꯑꯗꯣ ꯍꯥꯏꯗꯤ ꯊꯝꯅꯥꯗꯣ ꯏꯆꯦꯍꯣꯏꯅ ꯍꯦꯛ ꯄ ꯌꯥꯔꯗꯤ ꯑꯗꯨꯝ ꯍꯥꯏꯗꯤ ꯈꯔ ꯑꯗꯨꯝ ꯍꯦꯛꯄꯤꯔꯛꯑꯣ
ꯑꯣ ꯍꯌꯦꯡꯗꯣ ꯆꯥꯖꯦ ꯍꯥꯏ ꯇꯥꯔꯗꯤ ꯍꯌꯦꯡ ꯅꯨꯃꯤꯗꯥꯡ ꯋꯥꯏꯔꯝ ꯑꯣꯏꯕꯅꯤꯅ ꯑꯌꯨꯛ ꯑꯈꯣꯏ ꯋꯥꯛꯀꯤꯡ ꯆꯠꯄꯗꯨꯗ ꯑꯗꯨꯝ ꯍꯦꯛꯂꯛꯑꯒꯦ ꯌꯥꯝ ꯄꯥꯜꯂꯦ ꯊꯝꯕꯥꯜꯒꯖꯦ ꯊꯝꯅꯥꯒꯖꯦꯀꯣ ꯃꯤ ꯑꯇꯣꯞꯄꯖꯨꯅꯦ ꯍꯦꯛꯅꯩꯌꯦꯕ ꯍꯥꯏꯗꯤ ꯃꯣꯏꯖꯩ ꯈꯦꯆꯤ ꯆꯥꯕꯩ ꯈꯣꯠꯄꯩ ꯍꯧꯖꯤꯛꯇꯤ ꯃꯇꯝ ꯈꯦꯖꯤ ꯆꯥꯕ ꯃꯇꯝ ꯃꯇꯝ ꯑꯣꯏꯔꯑꯕꯅꯤꯅ
ꯎꯝ ꯍꯣꯏ ꯑꯗꯣ ꯍꯥꯏꯗꯤ ꯁꯨꯝ ꯀꯔꯤ ꯀꯔꯤ ꯏꯟꯁꯥꯡ ꯃꯊꯦꯡꯒꯨꯝꯕꯖꯦ ꯍꯥꯏꯗꯤ ꯁꯨꯝ ꯇꯧꯁꯤꯒꯦ ꯑꯗꯨꯗꯨꯁꯨ ꯍꯥꯏꯗꯤ ꯈꯟꯅꯁꯦꯕ ꯍꯥꯏꯗꯤ
ꯎꯝ ꯑꯩꯅ ꯑꯩꯅꯅꯦ ꯑꯩꯅ ꯁꯨꯝ ꯑꯩꯒꯤ ꯋꯥꯈꯜꯗ ꯈꯟꯖꯕꯗꯗꯤꯅꯦ ꯌꯦꯟ ꯍꯥꯞꯁꯦ ꯍꯥꯏꯔꯕ
ꯍꯥꯏꯗꯤ ꯏꯟꯖꯥꯡꯗꯣ ꯍꯥꯏꯗꯤ ꯑꯗꯨꯒꯨꯝꯕ ꯑꯃ ꯍꯥꯏꯗꯤ ꯃꯍꯤ ꯌꯥꯎꯗ꯭ꯔꯁꯨ ꯍꯥꯏꯗꯤ ꯁꯨꯝ ꯑꯍꯥꯎꯕ ꯑꯃ ꯍꯥꯏꯗꯤ ꯍꯣꯏ ꯎꯇꯤꯒꯨꯝꯕ ꯀꯩꯀꯥꯁꯤꯕꯨꯗꯤ ꯑꯗꯨꯝ ꯆꯥꯔꯦꯗꯅ
ꯎꯝ ꯑꯣ ꯑꯗꯣꯏꯗꯤꯅꯦ ꯎꯝ ꯒꯦꯟ ꯖꯤ ꯑꯣꯏꯅ ꯗꯨꯝ ꯇꯧꯔꯖꯦ ꯃꯌꯥꯝ ꯂꯣꯏ ꯆꯥ ꯌꯥꯕ ꯍꯥꯏꯗꯤ ꯑꯝ ꯆꯥꯏꯒ ꯆꯥꯗꯦꯒ ꯍꯥꯏꯅꯗꯅꯕꯅꯦ ꯌꯦꯟꯖꯦ ꯑꯣꯏꯅ ꯍꯥꯞ ꯄꯖꯦ ꯑꯗꯨꯒ ꯎꯝ ꯎꯇꯤ ꯎꯠ ꯇꯤ ꯍꯥꯞꯁꯤꯔꯣ ꯎꯇꯤ ꯍꯥꯞꯁꯦ ꯀꯦꯆꯤꯗꯗꯤ ꯎꯇꯤ ꯌꯥꯎꯗ꯭ꯔꯗꯤ ꯅꯨꯡꯉꯥꯏꯔꯣꯏꯌꯦ
ꯍꯣꯏ ꯌꯥꯏꯌꯦ ꯑꯗꯨꯗꯨꯅ ꯍꯥꯏꯗꯤ ꯍꯌꯦꯡ ꯑꯗꯨꯝ ꯑꯌꯨꯛ ꯉꯟꯇꯥ ꯑꯈꯣꯏ ꯁꯤꯒꯤ ꯀꯩꯊꯦꯟ ꯍꯥꯏꯗꯤ ꯃꯣꯏ ꯐꯝꯅꯕ ꯀꯥꯟꯗꯨꯗ ꯍꯥꯏꯗꯤ ꯂꯂꯣꯟꯕꯤ ꯂꯥꯛꯄ ꯀꯥꯟꯗꯣ ꯑꯗꯨꯝ ꯀꯥꯟꯗ ꯑꯗꯨꯝ ꯍꯥꯏꯗꯤ ꯎꯁ ꯊꯣꯏꯗꯣ ꯂꯩꯔꯒ ꯑꯗꯨꯝ ꯍꯥꯏꯗꯤ ꯑꯌꯨꯛꯇꯒꯤ ꯑꯗꯨꯝ ꯑꯈꯣꯏꯅ ꯍꯥꯏꯗꯤ ꯁꯣꯏꯔꯒ ꯑꯗꯨꯝ ꯇꯤꯡꯖꯤꯜꯂꯒ ꯊꯝꯃꯁꯨ ꯌꯥꯔꯦꯗꯅ
ꯎꯝ ꯑꯗꯨꯒ ꯃꯪꯒꯟꯗꯣ ꯃꯪꯒꯟꯖꯤꯅ ꯎꯝ ꯑ ꯕꯖꯥꯔꯗꯒꯤ ꯈꯔ ꯂꯧꯔꯁꯦ ꯑꯗꯨꯝ ꯏ ꯍꯥꯏꯗꯤ ꯏꯟꯖꯥꯡꯖꯦ ꯃꯊꯦꯜꯗꯤ ꯌꯥꯝꯍꯜꯂꯒ ꯍꯥꯏꯗꯤ ꯌꯥꯝ ꯌꯥꯝꯅ ꯇꯧꯕ ꯅꯠꯇꯕꯤꯗ ꯈꯔ ꯈꯔ ꯈꯤꯇꯪ ꯇꯧꯔꯖꯦꯕ ꯍꯥꯏꯗꯤ ꯌꯦꯟꯗꯨꯅ ꯃꯦꯟ ꯑꯣꯏꯅ ꯇ ꯌꯥꯎꯍꯜꯂꯖꯦꯕ
ꯍꯣ ꯌꯥꯏꯌꯦ ꯑꯗꯨꯁꯨ ꯑꯗꯨꯗꯨꯒ ꯑ ꯀꯩꯅꯣ ꯑꯃꯁꯨ ꯍꯥꯞꯆꯤꯜꯂꯁꯦ ꯎꯝ ꯑꯃ ꯃꯣꯔꯣꯛꯀꯤ ꯑꯆꯥꯔꯗꯣ
ꯎꯝ
ꯑꯗꯨ ꯁꯨꯝ ꯍꯥꯞꯆꯤꯜꯂꯁꯦ ꯑꯗꯨꯗꯨꯒ ꯑꯇꯩꯗꯤ ꯑꯗꯨꯝ ꯑꯗꯨꯒꯤ ꯑꯍꯨꯝꯗꯨꯅ ꯑꯗꯨꯝ ꯌꯥꯍꯜꯂꯁꯤꯔꯥ ꯅꯠꯇ꯭ꯔꯒꯅ ꯍꯥꯏꯗꯤ ꯁꯨꯝ ꯏꯆꯦꯅ ꯀꯔꯤ ꯀꯔꯤ ꯍꯥꯞꯅꯤꯡꯕ ꯂꯩꯔꯤꯒꯦ
ꯑꯩꯅ ꯈꯟꯖꯕꯗꯗꯤ ꯀꯩꯅꯣꯗꯣ ꯑꯈꯣꯏꯒꯤ ꯈꯥꯃꯦꯟ ꯕꯥꯔꯥꯃꯥꯁꯤꯀꯥꯗꯣ
ꯑꯥ
ꯑꯗꯨꯗꯨꯒꯕꯥꯛ ꯍꯋꯥꯏꯗꯣ ꯑꯗꯨꯒ ꯀꯥꯡꯍꯧ ꯇꯧꯕꯗꯨꯁꯨ ꯌꯥꯝ ꯍꯥꯎꯕꯅꯦꯕ ꯑꯗꯨ ꯨ ꯀꯥꯡꯍꯧꯗꯨꯁꯨ ꯑꯃ ꯍꯥꯞꯆꯤꯜꯂꯁꯦ ꯌꯦꯟ ꯑꯃ ꯇꯧꯔꯁꯦ ꯑꯗꯨꯒ ꯃꯣꯔꯣꯛ ꯑꯆꯥꯥꯔꯗꯣ ꯑꯃ ꯂꯩꯔꯦ ꯑꯗꯨꯒ ꯎꯇꯤ ꯑꯃ ꯂꯩꯔꯦ ꯑꯗꯨꯒ ꯀꯥꯡꯍꯧꯗꯣꯃ ꯑꯗꯨꯅ ꯌꯥꯍꯜꯂꯁꯦ ꯑꯩ ꯋꯥꯈꯜꯗꯗꯤ
ꯑꯣ ꯍꯣꯏ ꯌꯥꯏꯌꯦ ꯍꯥꯏꯗꯤ ꯃꯌꯥꯝ ꯑꯃ ꯇꯧꯕ ꯍꯥꯏꯗꯁꯨ ꯃꯇꯝꯁꯨ ꯃꯌꯥꯝ ꯑꯃ ꯆꯪꯉꯤꯗꯅ ꯑꯗꯨꯗꯨꯅ ꯍꯥꯏꯗꯤ ꯑꯗꯨꯝ ꯌꯦꯟꯗꯨꯅ ꯍꯥꯏꯗꯤ ꯈꯔ ꯌꯥꯝꯅꯁꯨ ꯇꯧꯁꯤꯦꯅ ꯏꯆꯦꯅ ꯑꯗꯨꯝ ꯍꯥꯏꯔꯦꯗꯅ ꯑꯗꯨꯅ ꯑꯗꯨꯃꯥꯏꯅ ꯇꯧꯔꯒ ꯆꯥꯔꯁꯦ ꯍꯥꯏꯗꯤ ꯍꯌꯦꯡꯗꯣ ꯍꯥꯏꯗꯤ ꯃꯣꯏꯗꯁꯨ ꯑꯩꯗꯣ ꯍꯥꯏꯈ꯭ꯔꯒꯦ ꯃꯣꯏ ꯖꯨꯡꯉ ꯉꯁꯥꯏ ꯍꯥꯏꯗꯤ ꯍꯪꯉꯛꯑꯣꯅ ꯍꯥꯏꯗꯤ ꯉꯁꯥꯏꯗꯣ ꯍꯥꯏꯗꯤ ꯑꯩꯈꯣꯏ ꯃꯌꯥꯝꯗꯨꯕꯨꯗꯤ ꯑꯗꯨꯝ ꯋꯥꯔꯤꯗꯣ ꯁꯥꯟꯅꯩꯌꯦꯕ ꯁꯤꯡꯖꯨꯗ ꯆꯥꯗ ꯐ ꯑꯗ ꯏꯆꯦꯗꯣ ꯌꯥꯎꯗꯕꯗꯨꯗ ꯃꯣꯏꯅ ꯍꯪꯉꯛꯑꯣꯅ ꯍꯥꯏꯕ ꯑꯗꯨꯒꯤꯅꯦ ꯑꯗꯣ ꯍꯧꯖꯤꯛ ꯅꯨꯡꯗꯥꯡꯒꯤꯗꯤ ꯍꯥꯏꯗꯤ ꯀꯔꯤ ꯏꯟꯁꯥꯡ ꯊꯣꯡꯈ꯭ꯔꯒꯦ
ꯑꯩꯁꯦ ꯀꯔꯤ ꯑꯦꯟꯖꯥꯡꯅꯣꯗꯤ ꯈꯪꯗꯦꯕꯀꯣ ꯉꯥ ꯑꯃꯗꯤ ꯉꯧꯋꯦ ꯍꯥꯏꯕꯗꯤ ꯈꯪꯉꯦꯕ
ꯎ
ꯏꯟꯁꯥꯡꯗꯣ ꯑꯩꯁꯦ ꯑꯩꯒꯤ ꯀꯩ ꯀꯥꯗ ꯂꯩ ꯑꯩꯁꯦ ꯊꯣꯛꯎꯨꯗ꯭ꯔꯦꯕ ꯆꯥꯛꯈꯨꯝꯗ ꯆꯪꯉꯨꯗ꯭ꯔꯦꯕ ꯁꯣꯝꯗ ꯉꯁꯥꯏ ꯆꯠꯂꯨꯔꯒꯤ ꯋꯥꯗꯅꯀꯣ ꯑꯩꯁꯦ ꯑꯗꯨꯝ ꯂꯩꯦꯕ ꯑꯩ ꯀꯥꯁꯤꯗ ꯑꯗꯨꯒꯤ ꯉꯥꯗꯣ ꯍꯥꯏꯗꯤ ꯎꯝ ꯑꯩꯈꯣꯏ ꯏꯅꯥꯎꯄꯥꯅ ꯉꯥ ꯉꯧꯕ ꯒꯤ ꯊꯥꯎ ꯂꯩꯔꯣꯏꯅꯦ ꯉꯥ ꯄꯣꯔꯛꯦ ꯈꯣꯠꯂꯦꯗꯤ ꯍꯥꯏꯔꯝꯃꯦ ꯑꯩꯁꯨ ꯏꯟꯖꯥꯡ ꯗꯣ ꯀꯩ ꯊꯣꯡꯒꯦꯗꯤ ꯍꯪꯍꯧꯗ꯭ꯔꯕ ꯍꯥꯏꯇꯥꯔꯦ
ꯑꯣ ꯁꯤ
ꯏꯟꯁꯥꯡꯗꯤ ꯈꯪꯗ꯭ꯔꯦ ꯑꯗꯣ ꯉꯥ ꯑꯃꯗꯤ ꯌꯥꯎꯔꯦ ꯍꯥꯏꯕ ꯈꯪꯉꯦ ꯆꯥꯛꯀ ꯂꯣꯏꯔꯦꯒ ꯍꯥꯏꯔꯛꯇ꯭ꯔꯤꯗ ꯆꯥꯛ ꯃꯥꯃꯅꯗꯤ ꯂꯣꯏꯔꯦꯃꯦ ꯑꯩꯁꯦ ꯉꯁꯥꯏ ꯑꯩꯈꯣꯏ ꯀꯣꯏꯕ ꯆꯠꯄꯗꯨꯗ ꯆꯥꯛꯁꯦ ꯈꯔ ꯉꯟꯅ ꯆꯥꯈ꯭ꯔꯦꯕ ꯑꯗꯨꯒꯤ ꯑꯩ ꯃꯔꯛ ꯑꯗꯨꯒꯤ ꯑꯗꯨꯃꯥꯏꯅ ꯆꯥꯈ꯭ꯔꯕꯅꯤꯅ ꯆꯥꯛ ꯇꯣꯡꯉꯥꯟꯗ ꯆꯥꯈ꯭ꯔꯕꯅꯤꯅ ꯍꯧꯖꯤꯛꯁꯦ ꯀꯟꯅ ꯂꯥꯝꯃꯦꯕ ꯑꯗꯨꯒꯤ ꯆꯥꯛ ꯑꯝꯇ ꯂꯣꯏꯔꯦꯒ ꯍꯥꯏꯔꯛꯇꯤ ꯑꯩꯅ ꯁꯣꯝꯗ ꯋꯥꯅ ꯉꯥꯏꯔꯤ ꯆꯥꯄꯣ
ꯑꯗꯣ ꯍꯥꯏꯗꯤ ꯁꯤ ꯍꯣꯏ ꯀꯩꯅꯣ ꯇꯧꯕ ꯎꯝ ꯊꯕꯛꯇꯣ ꯍꯥꯏꯗꯤ ꯍꯜꯂꯛꯄ ꯀꯨꯏꯗ꯭ꯔꯤꯕ꯭ꯔꯣ
ꯉꯥꯏꯍꯥꯛꯇꯪ ꯄꯨꯡꯀꯥꯟꯥꯟꯗꯤ ꯐꯥꯔꯦ ꯌꯥꯝꯅꯕꯨꯗꯤ ꯀꯨꯏꯗ꯭ꯔꯦ
ꯑꯗꯨꯗꯤ ꯍꯥꯏꯗꯤ ꯅꯨꯃꯤꯠ ꯇꯥꯔꯀꯥꯟꯗ ꯍꯥꯏꯗꯤ ꯊꯦꯡꯉꯀꯥꯟꯗꯗꯤ ꯊꯦꯡꯉ ꯊꯦꯡꯉꯤꯅꯦꯀꯣ ꯍꯜꯂꯛꯏꯁꯦ
ꯍꯣꯏ ꯊꯦꯡ ꯑꯗꯣ ꯀꯩꯅꯣ ꯇꯧꯁꯤꯔꯣ ꯑꯩꯈꯣꯏꯗ ꯍꯌꯦꯡꯗꯤ ꯈꯦꯖꯤ ꯆꯥꯗꯧꯅꯤꯅ ꯁꯤꯡꯖꯨꯗꯨꯅ ꯅꯣꯡꯃ ꯑꯃ ꯆꯥꯔꯁꯤꯗ ꯑꯗꯨꯗꯤ ꯍꯥꯏꯗꯤ ꯁꯤꯡꯖꯨ ꯍꯥꯏꯗꯨꯗꯤ ꯅꯨꯡꯗꯤ ꯅꯨꯡꯗꯥꯡꯋꯥꯏꯔꯝ ꯆꯥꯗꯣꯏꯅꯤꯅ ꯑꯃꯨꯛ ꯑꯩꯈꯣꯏꯒꯤ ꯁꯦꯝꯕ ꯁꯥꯕ ꯇꯧꯗꯣꯏꯗꯣ ꯑꯗꯨ ꯐꯔꯛ ꯈꯣꯏꯌꯧꯅꯔꯅꯦꯕ ꯑꯗꯨꯅ ꯆꯥꯔꯒꯨꯝꯒꯤ ꯁꯤꯡꯖꯨꯗꯨꯗꯤ ꯍꯌꯦꯡ ꯅꯣꯡꯃ ꯑꯃ ꯑꯣꯏꯅ ꯆꯥꯔꯁꯦ
ꯍꯣꯏ ꯅꯣꯡꯃ ꯑꯃ ꯍꯥꯏꯕꯤ ꯎꯝ
ꯑꯗꯨ ꯑꯣꯏꯅ ꯆꯥꯔꯁꯦ ꯑꯗꯨꯒ ꯎ ꯑꯩꯈꯣꯏꯒꯤ ꯃꯥꯒꯤ ꯈꯦꯖꯤ ꯍꯧꯕꯗꯣ
ꯑ
ꯈꯤꯆ ꯍꯧꯕꯗ ꯃꯣꯏꯒꯤ ꯃꯣꯔꯣꯛ ꯑꯇꯦꯛꯄ ꯑꯗꯨꯒ ꯅꯥꯀꯨꯞꯄꯤ ꯅꯥꯀꯨꯞꯄꯤꯒ ꯍꯥꯞꯅꯗꯥꯏꯅꯦ
ꯍꯥꯞꯄꯅꯦ ꯑꯗꯒꯤ ꯃꯣꯔꯣꯛ ꯑꯇꯦꯛꯄ ꯑꯗꯒꯤ ꯍꯋꯥꯏ ꯑꯁꯥꯡꯕꯤꯒꯨꯝꯕꯁꯤꯁꯨ ꯑꯗꯨꯝ ꯍꯥꯏꯗꯤ ꯊꯦꯛꯑꯒ ꯊꯥꯎ ꯍꯨꯕ ꯈꯣꯠꯄꯒꯨꯝꯕꯗ ꯑꯗꯨꯝ ꯍꯥꯞꯄꯅꯦꯕ
ꯑꯣ
ꯑꯗꯒꯤ ꯍꯋꯥꯏ ꯃꯨꯛ ꯁꯣꯔꯤꯒꯨꯝꯕꯁꯤꯁꯨ
ꯎꯝ
ꯑꯗꯨꯒ ꯅꯥꯀꯨꯞꯄꯤꯒꯨꯝꯕ ꯍꯣꯏ ꯑꯗꯨꯃꯥꯏꯅ ꯍꯥꯞꯄꯒ ꯍꯧꯧꯕꯅꯦꯕ ꯑꯗꯨꯕꯨꯗꯤꯤ ꯈꯦꯁꯤ ꯍꯧ ꯑꯗꯨꯕꯗꯤ ꯑꯩꯈꯣꯏ ꯁꯤꯗ ꯍꯥꯏ ꯏꯅꯥꯎꯅꯨꯄꯤ ꯑꯃ ꯂꯩꯌꯦꯕ ꯑꯗꯣ ꯍꯥꯏꯗꯤ ꯃꯥ ꯗꯤ ꯌꯥꯝꯅ ꯁꯨꯝ ꯍꯩꯌꯦꯕ ꯑꯗꯨꯃꯥꯏꯅ ꯈꯤꯁꯤꯒꯨꯝꯕ ꯍꯧꯕꯁꯦ ꯑꯗꯨꯗ ꯑꯗꯨꯅ ꯑꯗꯨꯝ ꯃꯉꯣꯟꯗ ꯑꯗꯨꯝ ꯊꯣꯡꯍꯜꯂꯁꯦ ꯑꯗꯨꯗꯨꯒ ꯌꯦꯟꯒꯨꯝꯕꯗꯨꯅ ꯍꯥꯏꯗꯤ ꯑꯩꯈꯣꯏꯅ ꯊꯣꯡꯉꯁꯨ ꯑꯗꯒꯤ ꯁꯤ ꯑꯣꯏꯅ ꯊꯣꯡꯉꯁꯨ ꯑꯗꯨꯝ ꯌꯥꯔꯦꯗꯅ
ꯎꯝ ꯑꯗꯣ ꯄꯩꯁꯥꯁꯦ ꯀꯃꯥꯏꯅ ꯇꯧꯁꯤ ꯕꯗꯣ ꯍꯥꯏꯗꯤ ꯄꯩꯁꯥꯁꯦ ꯀꯌꯥꯃꯨꯛ ꯆꯦꯟꯈꯠꯅꯔꯗꯤ ꯌꯥꯅꯤ ꯑꯩꯈꯣꯏꯅ ꯇꯧꯁꯦꯅ ꯈꯟꯅꯔꯤꯕ ꯄ꯭ꯂꯥꯟꯁꯦ ꯑꯗꯣ ꯌꯦꯟꯁꯤꯅ ꯀꯦꯖꯤ ꯀꯌꯥ ꯇꯧꯁꯦꯅꯣ ꯍꯥꯏ ꯗꯤ ꯌꯦꯟꯁꯤꯅ ꯈꯔ ꯃꯔꯥꯡ ꯀꯥꯏꯅ ꯇꯧꯁꯦ ꯍꯥꯏꯕꯅꯤꯅꯅꯦ
ꯎꯝ
ꯐꯤ ꯖꯤꯁꯦ ꯀꯌꯥꯃꯨꯛ ꯇꯧꯔꯗꯤ ꯑꯗꯨꯝ ꯈꯔ ꯃꯔꯥꯡ ꯀꯥꯏꯕ ꯑꯣꯏꯒꯗꯒꯦ ꯍꯥꯏꯕꯗꯣ
ꯑꯗꯣ ꯑꯩꯈꯣꯏꯒꯤꯁꯦ ꯍꯥꯏꯗꯤ ꯌꯦꯁꯦ ꯖꯤꯁꯦ ꯑ ꯃꯉꯥꯃꯨꯛ ꯑꯗꯨꯃꯥꯏꯅ ꯇꯧꯕꯁꯦ ꯌꯥꯒꯗ꯭ꯔꯣ
ꯎꯝ ꯌꯥꯔꯅꯤ ꯃꯉꯥ ꯑꯣꯏꯗꯤ ꯂꯦꯝꯕ ꯂꯦꯝꯃꯅꯤ ꯑꯗꯨꯅ ꯆꯞ ꯆꯥꯔꯦ ꯂꯦꯝꯕꯅ ꯐꯩꯌꯦꯕ ꯐꯠꯇꯤ ꯀꯣꯟꯅꯗꯕꯤ ꯆꯥꯕꯁꯦ ꯑꯩ ꯀꯌꯥꯝ ꯄꯥꯝꯗꯦꯕ ꯍꯥꯏꯗꯤ ꯉꯁꯥꯏ ꯉꯥꯏꯗꯒꯤ ꯃꯤ ꯍꯥꯞꯅ ꯇꯥꯗꯣꯔꯤꯕꯦ ꯍꯌꯦ ꯉꯥꯏꯖꯔꯒ ꯀꯣꯟꯅꯕꯩ ꯀꯣꯟꯅꯗꯧꯕꯩ ꯆꯥꯕꯁꯦ ꯅꯨꯡꯉꯥꯏꯇꯦꯗꯅ ꯄꯥꯛ ꯄꯥꯛꯅ ꯆꯥꯗꯕꯗꯨ ꯅꯠꯇꯦ ꯑꯗꯨꯅ ꯅꯪ ꯃꯉꯥ ꯍꯥꯏꯗꯤꯦ ꯆꯞ ꯆꯥꯔꯅꯤ ꯌꯥꯔꯦ
ꯍꯣꯏ ꯑꯗꯨꯃꯥꯏꯅ ꯃꯉꯥꯃꯨꯛ ꯇꯧꯔꯁꯤ ꯑꯗꯣ ꯑꯩꯈꯣꯏ ꯄꯩꯁꯥꯗꯨꯅ ꯑꯩꯈꯣꯏꯁꯦ ꯂꯨꯄꯥ ꯑꯩꯈꯣꯏ ꯍꯥꯏꯗꯤ ꯁꯨꯝ ꯍꯋꯥꯏ ꯑꯁꯥꯡꯃꯤꯒꯨꯝꯕ ꯑꯗꯒꯤ ꯃꯣꯔꯣꯛꯀꯨꯝꯕ ꯑꯗꯒꯤ ꯍꯥꯏꯗꯤ ꯑꯇꯩꯁꯤꯗꯤ ꯑꯗꯨꯝ ꯑꯩꯈꯣꯏ ꯌꯨꯝꯗ ꯑꯗꯨꯝ ꯍꯥꯏꯕꯗꯤ ꯑꯗꯨꯝ ꯏꯔꯩꯅꯤꯩꯗꯅ ꯑꯗꯨꯅ ꯑꯩꯈꯣꯏ ꯌꯦꯟꯒꯨꯝꯕ ꯑꯗꯒꯤ ꯎꯁꯣꯏꯒꯨꯝꯕ ꯑꯗꯨꯃꯥꯏꯅ ꯂꯩꯗꯣ ꯑꯩꯈꯣꯏ ꯃꯤ ꯑꯃꯃꯝꯅ ꯂꯨꯄꯥ ꯍꯥꯏꯗꯤ ꯆꯍꯨꯝ ꯆꯍꯨꯝ ꯑꯗꯨꯃꯥꯏꯅ ꯑꯃꯨꯛ ꯈꯥꯏꯅꯕꯁꯦ ꯌꯥꯒꯗ꯭ꯔꯥ
ꯃꯤ ꯑꯃꯗ ꯆꯍꯨꯝ ꯑꯣꯏꯗꯤ ꯄꯦꯝꯅ ꯆꯍꯨꯝ ꯑꯣꯏꯗꯤ ꯌꯥꯝꯃꯟꯗꯧ ꯃꯥꯜꯂꯦ ꯑꯩꯅ ꯈꯟꯕꯗ ꯎ ꯆꯅꯤ ꯆꯅꯤꯅ ꯆꯞ ꯆꯥꯗꯧ ꯃꯥꯜꯂꯦ ꯍꯥꯏꯗꯤ ꯑꯩꯈꯣꯏ ꯆꯦꯡꯗꯨꯁꯨ ꯂꯩꯗꯧꯕ ꯅꯠꯇꯦ ꯗꯅ
ꯑꯥ
ꯎꯝ ꯑꯗꯨꯅ ꯎꯝ ꯆꯦꯡꯗꯨꯁꯨ ꯌꯨꯝꯗꯒꯤ ꯑꯗꯨꯝ ꯃꯥꯏ ꯃꯥꯏꯒꯤ ꯀꯅꯣ ꯇꯧꯕ ꯍꯥꯏꯗꯤ ꯀꯦꯖꯤ ꯑꯃꯃꯝ ꯂꯧꯕ꯭ꯔꯥ ꯀꯦꯖꯤ ꯇꯪꯈꯥꯏ ꯂꯧꯕ꯭ꯔꯥ ꯑꯃ ꯇꯧꯔꯒ ꯑꯗꯨꯝ ꯇꯧꯔꯁꯦꯕ ꯆꯦꯡꯗꯨꯕꯨꯗꯤ ꯑꯩꯒꯤ ꯃꯆꯨ ꯍꯥꯏꯔꯦ ꯑꯩꯈꯣꯏ ꯌꯨꯝꯒꯤ ꯂꯣꯏ ꯂꯩꯅꯔꯦ ꯅꯠꯇ꯭ꯔꯥ
ꯍꯣꯏ ꯍꯥꯏꯗꯤ
ꯂꯩꯗꯧꯕ ꯄꯣꯠꯁꯦ ꯃꯦꯟ ꯑꯣꯏꯅ ꯍꯥꯏꯔꯕꯗ ꯎ ꯌꯦꯟꯗꯣ ꯑꯃ ꯂꯩꯔꯦ ꯑꯗꯨꯒ ꯑ
ꯎꯁꯣꯏꯒꯨꯝꯕ ꯑꯗꯒꯤ
ꯎꯁꯣꯏ ꯍꯥꯏꯁꯤꯁꯨ ꯀꯩꯁꯨ ꯌꯥꯝ ꯃꯌꯥꯝ ꯍꯥꯞꯄꯧꯗꯧ ꯅꯠꯇꯦꯕ ꯎꯇꯤꯗ ꯁꯨꯝ ꯍꯥꯞꯄꯅꯤꯅ ꯌꯥꯝ ꯑꯆꯧꯕ ꯂꯩꯇ꯭ꯔꯁꯨ ꯌꯥꯅꯤꯕ
ꯑꯥ ꯑꯗꯒꯤ ꯍꯋꯥꯏ ꯍꯥꯏꯗꯤ ꯂꯩ ꯆꯥ ꯍꯏ ꯃꯔꯨꯒꯨꯝꯕꯗꯣ ꯑꯗꯦꯒꯨꯝꯕꯒꯗ ꯒꯤꯘꯒꯨꯝꯕ ꯈꯔ ꯑꯗꯨꯃꯥꯏꯅ